ꯀꯩꯗꯧꯔꯤꯅ‌ꯣ
ꯀꯩꯁꯨ ꯇꯧꯗꯦ ꯑꯗꯨꯝ ꯆꯥꯛ ꯆꯥꯗ꯭ꯔꯤꯗ ꯊꯣꯡ ꯊꯣꯡꯕ ꯍꯧꯗ꯭ꯔꯤꯗ
ꯑꯣ ꯌꯥꯝ ꯊꯦꯡꯏꯅ
ꯑꯧ
ꯀꯩꯒꯤꯅꯣ
ꯑꯁ ꯀꯩꯅꯣ ꯈꯪꯗꯦꯗ ꯊꯦꯡꯕꯒꯤꯅꯦ ꯊꯦꯡꯕꯗꯤ
ꯊꯦꯡꯕꯒꯤ ꯊꯦꯡꯕꯗꯨꯗꯤ ꯍꯣꯏ ꯊꯦꯡꯕꯒꯤꯅꯦ ꯈꯪꯉꯦ ꯑꯗꯨꯁꯨ
ꯁꯥꯟꯅꯕ ꯆꯠꯄꯗꯣ ꯊ‌ꯣ ꯊꯦꯡꯅ ꯂꯥꯛꯄ
ꯑꯣ ꯑꯣ
ꯑꯁ ꯑꯩ ꯊꯣꯡꯒꯦ ꯇꯧꯕꯁꯨ ꯑꯌꯨꯛꯇ ꯊꯣꯡꯕꯅꯤꯅ
ꯅꯣꯛ ꯑ‌ꯦꯅꯦ
ꯅꯪ ꯆꯥꯛ ꯆꯥ ꯇꯧꯕꯣ
ꯑꯩ ꯆꯥꯛ ꯇꯣꯛꯑꯦ ꯆꯥꯛꯆꯥ ꯑꯩꯈꯣꯏ ꯉꯁꯤꯀꯣ
ꯑꯥ
ꯑ ꯎ ꯎꯁꯣꯏ ꯊꯣꯡꯉꯦ ꯎꯁꯣꯏ
ꯎꯁꯣꯏ
ꯎꯝ ꯍꯥꯎꯑꯦꯝ
ꯏꯁ ꯌꯥꯝ ꯆꯥꯕ꯭ꯔꯣ
ꯌꯥꯝ ꯆꯥꯏ ꯎꯁꯣꯏ ꯑꯃ ꯇꯧꯔꯦ ꯑꯧ ꯑꯗꯨꯒ ꯀꯩꯅꯣ ꯇꯧꯋꯦ ꯑꯥ ꯀꯩ ꯍꯥꯏꯕ ꯎꯝ ꯀꯩ ꯍꯥꯏꯕꯅꯣ ꯃꯤꯃꯤꯒ
ꯏꯁ
ꯆꯄꯣꯠ ꯈꯔꯒ ꯀꯩꯅꯣ ꯅꯄꯥꯛꯄꯤꯒ ꯁꯤꯡ ꯃꯅꯥꯒ ꯀꯩ ꯀꯩꯅꯣ ꯈꯔ ꯀꯩꯅꯣ ꯇꯧꯕ ꯁꯤꯡꯖꯨ ꯑꯣꯏ ꯀꯩ ꯑꯣꯏ ꯁꯦꯝꯃꯒ ꯆꯥꯕꯀꯣ
ꯍꯧꯔꯝꯒꯅꯤ ꯌꯥꯝꯕꯅꯤꯅ
ꯌꯥꯝ ꯆꯥꯏ
ꯁꯤꯗ ꯃꯣꯔꯣꯛ ꯑꯁꯥꯞꯕ ꯆꯥꯅꯤꯡꯉꯛꯄ ꯀꯣ
ꯑꯥ
ꯑꯗꯨꯒꯤ
ꯅꯣꯏ ꯏꯃꯨꯡꯁꯤꯡꯗꯤ ꯀꯥꯏ ꯆꯠꯅꯈ꯭ꯔꯦ
ꯂꯩꯌꯦ
ꯎꯝ
ꯃꯣꯏꯗꯤ ꯆꯥꯛ ꯆꯥꯗ꯭ꯔꯤꯕꯣ ꯅꯇꯣꯝꯇ ꯆꯥꯕ꯭ꯔꯣ
ꯑꯣ ꯑꯩ ꯑꯩꯈꯣꯏ ꯂꯣꯏ ꯆꯥꯈ꯭ꯔꯦ
ꯎꯝ
ꯂꯣꯏ ꯆꯥꯈ꯭ꯔꯦ
ꯇꯣ ꯍꯣꯔꯦꯟꯅꯦ
ꯎꯝ
ꯕꯣꯜ ꯌꯦꯡꯒꯗ꯭ꯔꯣ
ꯑꯩꯁꯦꯀꯣ
ꯑꯥꯎ
ꯌꯦꯡꯉꯣꯏꯗ ꯑꯩ ꯑꯗꯨꯝꯕꯗꯣ ꯀꯌꯥ ꯀꯩꯗꯧꯗꯦ ꯑꯩꯈꯣꯏꯗꯤ ꯂꯥꯏꯔꯤꯛ ꯂꯥꯏꯔꯤꯛꯀꯤ ꯃꯤꯅꯤꯅꯀꯣ
ꯂꯥꯏꯔꯤꯛꯀꯥ ꯄꯥ ꯀꯩꯅꯣ ꯇꯧ ꯑꯁ ꯑꯩꯈꯣꯏꯗꯤ ꯑꯗꯨꯝ ꯌꯦꯡꯉꯦꯗ ꯍꯥꯏꯗꯤ ꯀꯩꯅꯣ ꯇꯧꯕꯅꯤꯅ ꯂꯧꯃꯤꯅꯦꯅ ꯑꯗꯨꯝ ꯌꯦꯡꯉꯤ
ꯑꯣ ꯑꯩꯈꯣꯏꯗꯤ ꯅꯪ ꯈꯪꯉꯤꯗꯨꯗꯤ ꯑꯩꯈꯣꯏꯅꯤ ꯄꯤꯛꯏꯀꯥꯟꯗ ꯀ꯭ꯂꯥꯁꯇ ꯑꯩꯅ ꯑꯗꯨꯝ ꯀꯩꯅꯣ ꯇꯧꯔꯤꯗꯨꯗꯤ ꯇꯣꯞ ꯂꯧꯔꯤꯗꯨꯗꯤ
ꯈꯪꯉꯦ ꯈꯪꯉꯦ ꯈꯪꯉꯦ
ꯅꯣꯏꯗꯤ ꯌꯥꯝ ꯄꯪꯉꯦ
ꯑꯁ ꯀꯔꯤꯅꯣꯗ ꯑꯩꯁ ꯕꯤꯠ ꯏꯌꯥꯎ ꯌꯥꯎꯗꯦꯍꯦ ꯑꯥ
ꯎ ꯈꯔ ꯈꯔ ꯀꯟꯅ ꯍꯣꯠꯅꯋꯣ ꯂꯥꯏꯔꯤꯛꯇꯤ ꯄꯥꯅꯤꯡꯗꯦ ꯀ꯭ꯂꯥꯁ ꯋꯥꯟ ꯇꯨꯗꯒꯤ ꯅꯨꯄꯤ ꯂꯛꯅꯕ ꯍꯧꯔꯦ ꯀꯗꯥꯏꯗꯒꯤ ꯌꯥꯔꯅꯤ
ꯑꯁ ꯀꯔꯤꯅ‌ꯣꯅꯦ ꯑꯗꯨꯒꯨꯝꯕ ꯇꯧꯔꯛꯀꯅꯨꯅꯦ
ꯏꯀꯥꯏꯕ꯭ꯔꯥ
ꯏꯀꯥꯏꯕ ꯅꯠꯇꯦ
ꯐꯒꯤ ꯇꯧꯕꯅꯦꯗ ꯉꯥꯏꯍꯛ ꯅꯣꯛꯁꯦꯅ
ꯑꯁ ꯐꯒꯤꯅ ꯍꯩꯔꯤꯕ
ꯅꯣꯡꯁꯨ ꯇꯥꯗꯦ ꯅꯣꯡꯇꯥ ꯅꯣꯡ ꯇꯥꯔꯗꯤ ꯐꯒꯗꯕꯅꯤꯀꯣ
ꯑꯩꯈꯣꯏꯗꯤ ꯄꯣꯠꯆꯩ ꯊꯥꯕꯁꯤꯗꯀꯣ
ꯑꯣ
ꯅꯣꯡ ꯇꯥꯗ꯭ꯔꯗꯤ ꯌꯥꯗꯕ
ꯑꯣ ꯑꯗꯣ
ꯑꯁ ꯉꯁꯤꯗꯤ ꯋꯥꯔꯦꯍꯦ
ꯑꯩꯁꯨꯅꯦ
ꯊꯕꯛ ꯀꯩꯅꯣ ꯐꯥꯝ ꯌꯦꯡꯁꯤꯟꯕꯅꯤꯅ
ꯎꯝ ꯑꯩꯁꯨ ꯋꯥꯏ ꯉꯁꯤ ꯂꯧ ꯆꯠꯄꯗꯣ
ꯆꯠꯇꯕꯁꯨ ꯌꯥꯗꯕꯀꯣ ꯆꯠꯇ꯭ꯔꯁꯨ ꯑꯃꯨꯛ ꯌꯥꯗꯦ
ꯉꯥꯏꯍꯛ ꯂꯩꯔꯒ ꯉꯥꯏꯍꯥꯛ ꯂꯩꯔꯒ ꯑꯃꯨꯛ ꯀꯩꯅꯣ ꯇꯧꯒꯅꯤ ꯑꯩꯗꯤ
ꯀꯔꯤ
ꯎꯝ ꯉꯥꯅꯨꯁꯤꯡꯒꯤ ꯃꯆꯤꯟꯖꯥꯛ ꯀꯛꯀꯅꯤ ꯑꯁ ꯌꯥꯝ ꯇꯣꯜꯂꯦꯗ ꯄꯨꯟꯁꯤꯁꯦ ꯊꯕꯛꯅ ꯆꯤꯜꯂꯦ
ꯅꯤ ꯀꯔꯤ ꯀꯔꯤ ꯏꯊꯣꯛ ꯏꯁꯤꯡꯁꯨ ꯂꯩ ꯏꯅꯤꯡꯉꯥꯏ ꯌꯥꯝ ꯂꯩꯌꯦꯕꯀꯣ
ꯎꯝ
ꯑꯗꯨꯒꯤ
ꯑꯁ ꯃꯤꯠꯀꯁꯦ ꯌꯥꯗ꯭ꯔꯦ ꯇꯨꯝ ꯉꯁꯥꯏꯁꯨ ꯇꯨꯝꯗꯦ ꯗꯨꯒꯥ ꯍꯥꯁ ꯍꯩꯌꯦꯡꯁꯨ ꯑꯃꯨꯛ ꯀꯩꯅꯣ ꯑꯁ ꯊꯕꯛ ꯃꯌꯥꯝ ꯂꯩꯗ ꯑꯩꯗꯤ
ꯍꯩꯌꯦꯡ ꯀꯔꯤ ꯊꯕꯛ ꯂꯩꯕ꯭ꯔꯅꯪ
ꯍꯌꯦꯡꯔꯥ
ꯎꯝ
ꯍꯌꯦꯡꯁꯦ ꯇꯧꯋꯦ ꯊꯕꯛ ꯍꯥꯏꯕꯨꯅꯦ ꯎꯝ ꯂꯧꯕꯨꯛ ꯐꯥꯝꯗꯨꯗ ꯄꯨꯈ꯭ꯔꯤ ꯑꯩꯈꯣꯏꯗꯤ ꯄꯨꯈ꯭ꯔꯤ ꯑꯆꯧꯕ ꯂꯩꯥꯌꯦ ꯉꯥ ꯌꯣꯛꯄꯗꯣ ꯑꯗꯨꯝ ꯉꯥꯒꯤ ꯃꯆꯤꯟꯖꯥꯛ ꯄꯤꯕꯅꯦ ꯉꯥꯅꯨꯒꯤꯅꯦ
ꯑꯣ
ꯑꯗꯨꯒ ꯀꯩꯅꯣꯗꯣ ꯑꯣꯛꯇꯣ ꯀꯤ ꯃꯆꯤꯟꯖꯥꯛ ꯄꯤꯕ ꯈꯣꯠꯄ ꯑꯗꯨ ꯄꯤꯕ ꯂꯣꯏꯔꯗꯤ ꯑꯣꯛꯀꯤ ꯀꯩꯅꯣꯗꯣ ꯃꯀꯣꯟꯗꯣ
ꯑ
ꯑꯝ ꯁꯦꯡꯊꯣꯛꯀꯅꯤ ꯑꯗꯨꯒ ꯑꯗꯨ ꯂꯣꯏꯔ ꯉꯥꯏꯍꯥꯛ ꯄꯣꯊꯥꯔꯒ
ꯇꯕꯛ ꯌꯥꯝꯃꯦꯅꯦ
ꯉꯥꯅꯨꯁꯤꯡꯒꯤꯁꯨ ꯉꯥꯒꯤꯁꯨ ꯉꯥꯒꯤꯗꯤ ꯑꯗꯨꯝ ꯀꯩꯅꯣ ꯇꯧꯋꯦ ꯂꯐꯣꯏꯒꯤ ꯃꯅꯥꯁꯤꯡꯗꯣ
ꯎꯝ
ꯑꯗꯨꯝ ꯌꯥꯟꯕ ꯆꯠꯂꯦ ꯌꯥꯟꯕ
ꯊꯕꯛ ꯌꯥꯝ ꯊꯕꯛ ꯀꯟꯕꯅ ꯐꯩꯗꯀꯣ
ꯎꯝ ꯊꯕꯛ ꯁꯕꯛꯕꯨꯗꯤ ꯑꯗꯨꯝ ꯅꯨꯡꯇꯤꯒꯤ ꯇꯧ ꯉꯁꯤ ꯇꯧꯕꯗꯣ ꯍꯌꯦꯡꯁꯨ ꯇꯧꯒꯅꯤ ꯃꯊꯪꯗꯁꯨ ꯇꯧꯒꯅꯤ ꯁꯨꯝ ꯇꯧꯔꯒ ꯇꯧꯋꯦ
ꯎꯝ ꯑꯩꯁꯨꯅꯦ ꯅꯣꯡꯃꯅ ꯂꯧ ꯆꯠꯂꯤ ꯀꯣ ꯅꯣꯡꯃꯅ ꯑꯃꯨꯛ ꯀ꯭ꯂꯥꯁ ꯌꯥꯎꯕ ꯆꯠꯀꯅꯤ
ꯎꯝ ꯎꯝ
ꯎꯪꯗꯦ
ꯀꯥ ꯑꯩ ꯅꯨꯡꯉꯥꯏꯕ ꯑꯃ ꯍꯥꯏꯔꯒꯅꯦ ꯀꯩꯅꯣꯗ ꯍꯥꯏꯗꯤ ꯄꯨꯈ꯭ꯔꯤꯒꯤ ꯃꯅꯥꯛꯇꯣ
ꯑꯥ
ꯂꯐꯣꯏ ꯐꯥꯝ ꯑꯃꯁꯨ ꯊꯥꯔꯦꯕꯀꯣ
ꯑꯣ ꯑꯣ ꯑꯅꯧꯕ ꯑꯃꯨꯛ ꯇꯧꯕ꯭ꯔꯥ ꯅꯪ
ꯑꯥ ꯑꯩꯗꯤ ꯍꯧꯖꯤꯛ ꯍꯧꯖꯤꯛ ꯐ ꯐꯖꯟꯅ ꯍꯧꯔꯦ ꯑꯩꯗꯤ ꯇꯤꯟꯒꯨꯝꯕ ꯆꯪꯕꯗꯣ ꯑꯗꯨꯅ ꯑꯩ ꯌꯥꯟꯊꯔꯒ
ꯑꯥ
ꯀꯩꯅꯣꯗ ꯉꯥꯒꯨꯝꯕꯗ ꯃꯅꯥꯒꯨꯝꯕ
ꯌꯥꯝ ꯐꯩꯗꯀꯣ ꯇꯨꯁꯨ ꯀꯣ
ꯎꯝ
ꯑꯩꯁꯨ ꯉꯥ ꯌꯣꯛꯅꯤꯡꯉꯦ
ꯑꯣꯛ ꯀꯨꯝꯕ ꯌꯣꯛꯄꯁꯤ ꯔꯣꯏꯕꯁꯤꯗꯤ ꯀꯟꯅ ꯑꯁ ꯃꯥꯒꯤ ꯂꯥꯏꯅꯥ ꯌꯥꯝꯕꯀꯣ
ꯑꯥꯎ ꯍꯣꯏ
ꯌꯥꯝ ꯋꯥꯅ ꯇꯧꯔꯒ ꯁꯤ ꯊꯣꯛꯈ꯭ꯔꯗꯤ ꯑꯁ ꯌꯥꯝ ꯀꯞꯅꯤꯡꯕꯅꯤꯅꯦ
ꯅꯪ ꯍꯥꯟꯅ ꯑꯗꯨꯝꯕ ꯊꯦꯡꯅꯈ꯭ꯔꯕ꯭ꯔꯥ
ꯑꯁ ꯊꯦꯡꯅꯈ꯭ꯔꯦ ꯑꯅꯤꯔꯛ
ꯎꯝ ꯎꯝ ꯎꯝ ꯑꯗꯨꯒꯤ ꯇꯟꯗꯤ ꯇꯜꯂꯦꯀꯣ ꯑꯗꯨꯝꯕꯗꯨꯁꯨ ꯀꯣ
ꯎꯝ ꯍꯥꯏꯗꯤ ꯑꯩ ꯑꯩꯒꯤ ꯍꯥꯏꯗꯤ ꯂꯩꯕꯛ ꯐꯕ ꯍꯥꯏꯕꯕꯨꯅꯦ
ꯎꯝ
ꯑꯗꯨꯗꯤ ꯀꯨꯢꯔꯦꯗ ꯆꯍꯤ ꯑꯅꯤ ꯍꯨꯝ ꯃꯃꯥꯡꯗꯅꯤꯗ ꯑꯣꯛꯇꯣ ꯇꯔꯥꯒꯨꯝꯕ ꯀꯩꯅꯣ ꯇꯧꯋꯦꯕꯀꯣ ꯃꯇꯝ ꯑꯃꯒꯅꯦꯀꯣ ꯇ꯭ꯔꯥ ꯑꯃ ꯇ꯭ꯔꯥꯒꯨꯝꯕ ꯇꯧꯕ ꯃꯅꯨꯡꯗ ꯑꯃꯈꯛꯇ ꯁꯤꯕ ꯍꯥꯏꯗꯤ ꯄꯨꯂꯞ ꯇꯣ ꯁꯤꯗꯕꯀꯣ ꯑꯗꯨꯕꯨꯗꯤ ꯍꯤꯗꯥꯛꯀꯨꯝꯕꯗꯤ ꯑꯗꯨꯝ ꯃꯅꯥ ꯃꯁꯤꯡ ꯈ꯭ꯔ ꯇꯧꯔꯒ ꯑꯗꯨꯝ ꯇꯧꯕꯨꯗꯤ ꯇꯧꯋꯦ ꯄꯤꯖꯩꯌꯦ ꯑꯗꯨꯝ ꯑꯃꯗꯤ ꯀꯟꯕ ꯉꯝꯗꯦ ꯑ ꯑꯩ ꯑꯅꯤ ꯑꯅꯤ ꯊꯦꯡꯅꯩꯕꯀꯣ ꯑꯁꯦ ꯑꯣꯛꯀꯤ ꯃꯥꯒꯤ ꯂꯩꯆꯠ ꯍꯥꯏꯒꯗ꯭ꯔꯥ ꯑꯃ
ꯑꯁ ꯑꯃꯈꯛ ꯁꯤ ꯐꯥꯎ ꯌꯥꯝ ꯐꯔꯝꯅꯦꯍꯦ
ꯑꯣ ꯑꯃꯗꯤ ꯑꯍꯨꯝ ꯁꯤꯈꯤꯕꯅꯤꯅꯦ ꯑꯗꯨ ꯑꯗꯨꯗ ꯑꯣꯛꯇꯣ ꯌꯥꯝꯃꯦ ꯑꯗꯨ ꯃꯇꯝꯗꯨꯗꯤ
ꯑꯣ
ꯀꯨꯟ ꯀꯨꯟꯊ꯭ꯔꯥ ꯅꯠꯇꯦ ꯀꯨꯟꯊ꯭ꯔꯥꯗꯤ ꯌꯥꯎꯗꯦ ꯀꯨꯟ ꯈ꯭ꯔ ꯍꯦꯜꯂꯦ
ꯑꯍꯨꯝ ꯁꯤ ꯑꯗꯨꯗ ꯑꯁ ꯊꯝꯃꯣꯏꯖꯦ ꯑꯁ ꯌꯥꯝ ꯅꯨꯡꯉꯥꯏ
ꯎꯝ ꯇꯧꯒꯅꯤ ꯅꯨꯡꯉꯥꯏꯔꯣꯏ ꯀꯅꯥ ꯅꯨꯡꯉꯥꯏꯒꯗ꯭ꯔꯥ
ꯎꯝ ꯑꯗꯣ ꯁꯤꯕ ꯑꯥ ꯁꯤꯕꯗꯣ ꯎꯝ ꯑꯩꯈꯣꯏꯅ ꯆꯥꯕꯁꯨ ꯌꯥꯗꯦ ꯑꯗꯣ ꯑꯃꯨꯛ ꯂꯩꯕꯥꯛ ꯃꯅꯨꯡꯗ ꯊꯝ ꯂꯩꯕꯥꯛ ꯃꯅꯨꯡꯗ ꯑꯗꯨꯝ ꯐꯨꯝꯕ
ꯆꯥꯕꯁꯨ ꯍꯥꯎꯇꯦ ꯍꯥꯏꯌꯦ ꯑꯗꯨꯝꯕ
ꯎꯝ ꯑꯍꯣꯏ ꯑꯁꯤ ꯑꯁꯤ ꯑꯁꯤꯒꯤ ꯂꯥꯏꯅꯥ ꯀꯩꯅꯣ ꯇꯧꯕꯁꯦ ꯍꯥꯏꯗꯤ
ꯌꯥꯝꯅ ꯁꯣꯛꯍꯜꯍꯜꯂꯒ ꯁꯤꯗ꯭ꯔꯁꯨꯀꯣ ꯆꯥ ꯁꯤ ꯑꯁꯤꯅ ꯃꯉꯣꯟꯗ ꯄꯥꯛꯑꯗꯤ ꯑꯗꯨꯝ ꯍꯥꯎꯇꯕꯗꯣ
ꯑ ꯑꯣ
ꯑꯗꯨꯃꯥꯏꯟ ꯇꯧꯋꯦ ꯇꯧꯕꯅꯦ
ꯑꯩꯈꯣꯏꯗꯤ ꯍꯥꯟꯅ ꯃꯔꯛ ꯃꯔꯛꯇ ꯂꯩꯔꯝꯃꯦꯕꯀꯣ ꯍꯧꯖꯤꯛꯄꯨꯗꯤ ꯑꯃ ꯂꯩꯌꯦꯕꯀꯣ
ꯑꯣ
ꯑꯗꯨ ꯑꯗꯨꯝꯕꯗꯤ ꯊꯦꯡꯅꯗ꯭ꯔꯤ ꯑꯩꯈꯣꯏꯗꯤ ꯍꯥꯏꯗꯤ ꯃꯔꯛꯇꯅꯤꯅꯀꯣ
ꯎꯝ
ꯃꯔꯛꯇ ꯂꯣꯏꯕꯗ ꯐꯥꯎ ꯊꯦꯡꯅꯗꯦ ꯑꯗꯨꯒꯨꯝꯝꯕꯗꯣ
ꯁꯤꯒꯨꯝꯕꯁꯦ ꯉꯥꯗꯗꯤ ꯀꯌꯥ ꯇꯧꯗꯦꯗ ꯃꯥꯒꯦ ꯀꯩꯅꯣꯗ ꯎꯝ
ꯑꯈꯣꯏꯁꯨ ꯑꯣꯛ ꯃꯔꯛ ꯃꯔꯛꯇ ꯂꯣꯏꯌꯦꯕꯀꯣ ꯑꯗꯨ ꯊꯦꯡꯅꯗꯦꯕ ꯃꯔꯛꯇꯅꯤꯅ ꯑꯗꯨꯝ ꯑꯗꯨꯝ ꯇꯧꯕ ꯑꯣꯏꯔꯗꯤꯀꯣ
ꯑ
ꯊꯦꯡꯅꯕꯁꯨ ꯌꯥꯕꯗꯨ ꯃꯔꯛꯇꯅꯤꯅ ꯊꯦꯡꯅꯗꯕ ꯍꯥꯏꯇꯥꯔꯦ
ꯑꯣ ꯁꯤ ꯅꯨꯡꯉꯥꯏꯕ ꯑꯃ ꯅꯪ ꯉꯥ ꯌꯣꯛꯄꯁꯦ
ꯎꯝ
ꯃꯥꯗꯤ ꯑꯁꯤꯒꯨꯝꯕ ꯂꯥꯏꯅꯥꯒꯨꯝꯕꯁꯦ ꯀꯌꯥ ꯂꯥꯛꯇꯦꯕꯀꯣ ꯑꯣ ꯃꯥꯒꯤ ꯊꯕꯛ ꯍꯥꯏꯕꯨ ꯃꯆꯤꯟꯖꯥꯛ ꯅꯤꯡꯊꯤꯅ ꯄꯤꯕ ꯇꯝꯗꯨꯝ ꯑꯗꯨꯝ ꯌꯥꯝꯅ ꯄꯤꯕ
ꯎꯝ
ꯀꯩꯅꯣꯒꯤ ꯈꯨꯟꯒꯤ ꯀꯩꯅꯣ ꯑꯗꯨꯁꯨ ꯑꯗꯨꯝ ꯂꯩꯗ ꯗꯤꯃꯥꯟ ꯀꯣ ꯉꯥꯒꯤꯁꯦ ꯑꯗꯨꯅ ꯑꯗꯨꯝ ꯅꯨꯡꯉꯥꯏ
ꯑꯗꯨꯗ ꯑꯩꯗꯤ ꯌꯥꯝꯅ ꯀꯩꯅꯣ ꯐꯥꯔꯒ ꯇꯧꯔꯗꯤꯀꯣ
ꯎꯝ
ꯀꯩꯊꯦꯟ ꯑꯆꯧꯕꯗ ꯄꯨꯕ ꯈꯣꯠꯄ ꯑꯗꯨꯃꯥꯏꯅ ꯇꯧꯋ
ꯎꯝ ꯉꯄꯤꯁꯦ ꯑꯁ ꯈꯅꯥꯎ ꯌꯥꯝ ꯅꯨꯡꯉꯥꯏꯇꯦ ꯑꯩꯒꯤ
ꯎꯝ ꯀꯔꯤ ꯑꯣꯏꯕꯒꯤꯔꯥ
ꯈꯅꯥꯎꯗꯣ ꯈꯪꯗꯦ ꯀꯔꯤ ꯀꯔꯤ ꯆꯥꯕꯒꯤꯔ
ꯎꯝ
ꯂꯣꯛ ꯊꯨꯡꯒꯦ ꯇꯧꯕꯒꯤꯔꯥ ꯈꯪꯗꯦ ꯈꯅꯥꯎꯗꯣ ꯑꯗꯨꯝ ꯋꯥ ꯁꯦꯡ ꯁꯦꯡꯅ ꯉꯥꯡꯕ ꯉꯝꯗꯕꯀꯣ
ꯎꯝ
ꯗꯨꯃꯥꯏ ꯇꯧꯍꯜꯂꯣ ꯍꯟꯗꯛꯁꯦ ꯅꯨꯡꯁꯥ ꯌꯥꯝ ꯁꯥꯕꯒꯤ ꯏꯁꯤꯡꯁꯨ ꯌꯥꯝ ꯊꯛꯄꯀꯣ ꯑꯗꯨꯒꯤ
ꯎꯝ
ꯈꯅꯥꯎꯗꯣ ꯀꯩꯅꯣ ꯇꯧꯋꯦ ꯇꯧꯋꯦ ꯈꯨꯟꯖꯦꯜꯗꯣ ꯍꯦꯛꯇ ꯃꯥꯡꯒꯦ ꯃꯥꯡꯒꯦ ꯇꯧꯕꯀꯣ
ꯑꯥ
ꯅꯣꯡ ꯑꯃꯨꯛ ꯇꯥꯕ ꯀꯣ
ꯎꯝ
ꯑꯣ ꯑꯃꯨꯛ ꯇꯥꯕ ꯅꯨꯡꯁꯥ ꯑꯃꯨꯛ ꯁꯥꯕ ꯇꯧꯕꯁꯦ ꯃꯤ ꯌꯥꯝ ꯅꯥꯕꯅꯦꯀꯣ
ꯑꯣ ꯅꯅꯥꯕꯗꯤ ꯌꯥꯗꯦꯀꯣ ꯆꯥꯛꯀꯞꯁꯦ ꯐꯖ ꯐꯖꯟꯅ ꯌꯥꯝꯅ ꯆꯥꯎ
ꯑ
ꯅꯠꯇ꯭ꯔꯗꯤ ꯅꯥꯕ ꯍꯥꯏꯕꯁꯦ ꯑꯁ ꯌꯥꯝ ꯋꯥꯕꯅꯦ
ꯎꯝ ꯎꯝ ꯑꯩꯗꯤ ꯑꯁ ꯇꯣꯏꯅ ꯇꯣꯏꯅ ꯅꯥꯏꯗ
ꯍꯁ ꯑꯈꯣꯏ ꯑꯩꯈꯣꯏ ꯈꯪꯗꯦ ꯏꯌꯥꯝꯕꯗꯣ ꯀꯔꯤ ꯏꯟꯁꯥꯡ ꯊꯣꯡ ꯗꯣꯏꯅꯣ ꯈꯪꯗꯦ ꯍꯋꯥꯏ ꯑꯁꯥꯡꯕꯤꯗ ꯇꯧꯗꯧ ꯃꯥꯜꯂꯦ